ꯑꯗꯨꯗꯤ ꯀꯃꯥꯏ ꯇꯧꯔꯦ
ꯑꯗꯨꯒ ꯗꯣꯛꯇꯔꯗ ꯌꯦꯡꯀꯥꯟꯗꯕꯨꯗꯤ ꯃꯣꯏ ꯍꯤꯗꯥꯛ ꯂꯥꯡꯊꯛ ꯑꯗꯨꯝ ꯄꯤꯔꯛꯑꯦꯕꯀꯣ ꯑꯗꯩ ꯑꯗꯨꯝ ꯐꯒꯔꯦ ꯍꯞꯇꯥꯃꯨꯛꯇꯤ ꯑꯗꯨꯃꯥꯏ ꯄꯣꯝꯕ ꯍꯥꯏꯗꯤ ꯅꯣꯡꯃ ꯅꯣꯡꯃꯒꯤꯕꯨꯗꯤ ꯈꯔ ꯈꯔꯗꯤ ꯍꯟꯖꯟꯕ ꯑꯗꯨꯃꯥꯏ ꯑꯗꯨꯝ ꯄꯣꯝ ꯂꯩꯅꯦ ꯍꯥꯏꯕ
ꯐꯔꯕꯣ ꯍꯧꯖꯤꯛꯇꯤ
ꯀꯨꯏꯔꯦꯗ ꯑꯉꯥꯛ ꯑꯣꯏꯔꯤꯉꯩ ꯂꯝ ꯍꯦꯂꯤꯉꯩ ꯋꯥꯅꯤꯗ
ꯎꯝꯍꯨꯝꯍꯨꯝ ꯃꯈꯠ ꯌꯥꯎꯔꯤꯉꯩꯒꯤ
ꯍꯣꯏ ꯃꯈꯨꯠ ꯌꯥꯎꯔꯤꯉꯩꯢꯒꯤ ꯁꯤꯅ ꯀꯩꯅꯣ ꯁꯤꯅ ꯀꯩꯅꯣ ꯈꯪꯗ꯭ꯔꯤꯉꯩꯏꯒꯤ ꯃ ꯃꯇꯝꯒꯤꯅꯦꯗ ꯃꯥ ꯃꯁꯛ ꯑꯈꯣꯏꯅ ꯅꯣꯛ
ꯎꯝ ꯑꯗꯨꯗꯤ ꯑꯩꯅ ꯑꯃꯨꯛ ꯀꯃꯥꯏ ꯇꯧꯋꯦ ꯍꯥꯏ ꯀꯥꯟꯗ ꯑꯉꯥꯡ ꯑꯣꯏꯔꯤꯉꯩꯗ ꯑꯈꯣꯏꯒꯤ ꯕꯤꯛꯁꯇꯣ ꯈꯪꯕ꯭ꯔꯥ ꯅꯥꯇꯣꯟ ꯐꯨꯟꯕꯒꯤ ꯑꯃꯨꯛ ꯃꯨꯛ ꯐꯨꯟꯕꯒꯤ ꯇꯩꯕꯗꯣ ꯑꯗꯨꯒꯤꯁꯦ ꯀꯧꯇꯥ ꯃꯆꯥ ꯃꯆꯥ ꯂꯨꯄꯥ ꯇꯔꯥꯒ ꯄꯤꯕ ꯑꯗꯨꯒꯨꯝꯕ ꯀꯧꯇꯥꯗꯨꯗ ꯂꯩꯔꯝꯃꯦꯕ ꯑꯃ
ꯄꯤꯔꯝꯃꯦꯅꯦꯅꯥꯍꯟꯋꯥꯏ ꯇꯔꯥꯄꯤꯕ
ꯑꯗꯨꯅꯦ ꯑꯈꯣꯏ ꯆꯦꯅ ꯍꯥꯞꯄꯤꯔ ꯀꯅꯥꯅ ꯍꯥꯞꯄꯤꯅꯣ ꯈꯪꯗꯦ ꯑꯗꯨꯒꯤꯗꯨꯗ ꯀꯩꯅꯣ ꯇꯧꯕꯗꯣ ꯑ ꯃꯆꯨꯁꯦ ꯍꯥꯞꯄꯒ ꯊꯅꯝꯕ
ꯎꯝ
ꯑꯗꯨꯗ ꯃꯆꯨꯁꯦ ꯍꯥꯞꯄꯒ ꯊꯅꯝꯕꯁꯤꯗ ꯑꯩꯅ ꯍꯥꯡꯗꯣꯛꯑꯒ ꯃꯅꯝꯅ ꯅꯝꯃꯨꯔꯕ ꯍꯥꯏ ꯍꯦꯛꯇ ꯍꯥꯡꯕꯒ ꯑꯗꯨꯝ ꯅꯝꯕꯅꯤ ꯑꯗꯨꯅ ꯑꯁ ꯅꯥꯇꯣꯟꯗ ꯄꯨꯂꯞ ꯃꯆꯨꯗꯣ ꯍꯥꯒꯠꯈꯤꯗꯅ ꯏꯕꯦꯃ
ꯀꯩꯝ ꯇꯧꯗ꯭ꯔꯥ
ꯆꯥꯝꯊꯣꯛꯏꯅꯦ ꯅꯥꯇꯣꯟꯗ ꯎ ꯇꯧꯔ ꯂꯣꯏ ꯇꯧꯔ ꯆꯥꯝꯊꯣꯛꯑꯦ ꯑꯗꯨꯒ ꯀꯞꯄꯤꯅꯤꯅꯦ ꯑꯣ ꯈꯣꯡ ꯀꯞꯄꯤꯅꯤ
ꯖꯥꯊꯤ ꯖꯥꯊꯤꯕꯅꯦ ꯑꯉꯥꯡꯅꯦ ꯃꯈꯟ ꯃꯈꯜꯅꯦ ꯂꯩꯔꯤꯁꯦ
ꯅꯪꯗꯤ ꯌꯥꯎꯇ꯭ꯔꯣ ꯃꯈꯨꯠ ꯌꯥꯎꯇ꯭ꯔꯣ ꯑꯉꯥꯡ ꯑꯣꯏꯔꯤꯉꯩ
ꯑꯩꯗꯤ ꯈꯨꯠ ꯌꯥꯎꯋꯦ ꯍꯥꯏꯔꯕꯗꯤ ꯍꯥꯏꯔꯛꯇꯦ ꯑꯩꯗꯤ ꯈꯨꯠ ꯌꯥꯝ ꯇꯦꯛꯈꯠꯂꯦꯕꯀꯣ ꯁꯣꯅꯥꯀꯟꯒꯤ ꯌꯦꯠ ꯌꯦꯠ ꯅꯠꯇꯦ ꯑꯣꯏꯖꯦ ꯆꯤꯡ ꯈꯤꯇꯪ ꯃꯤꯅ ꯍꯦꯛ ꯆꯤꯡꯕꯗ ꯑꯗꯨꯝ ꯇꯦꯛꯈ꯭ꯔꯅꯤ ꯑꯗꯨꯅ ꯑꯗꯨꯝ ꯍꯣꯕꯥꯅꯒ ꯑꯉꯥꯡ ꯑꯣꯏꯔꯤꯉꯩꯗꯒ ꯁꯝ ꯆꯟꯆꯟ ꯁꯝ ꯀꯛꯄꯤꯒꯦꯒ ꯍꯥꯏꯕꯗꯣ ꯑꯩꯅꯗꯤ ꯅꯨꯄꯥ ꯁꯝꯗꯣ ꯈꯥꯛꯅꯤꯡꯕ ꯑꯈꯣꯕꯥꯅ ꯗꯤ ꯑꯉꯥꯡꯅꯤꯅ ꯀꯛꯊꯠꯅꯤꯡꯕ ꯑꯗꯒꯤ ꯆꯤꯡꯕꯗ ꯍꯥꯏꯗꯤ ꯀꯟꯅ ꯆꯤꯡꯕꯒ ꯅꯠ ꯅꯠꯇꯦꯗ ꯑꯗꯨꯗ ꯊꯣꯛꯂꯛꯑꯣ ꯂꯥꯛꯑꯣꯒ ꯍꯥꯏꯐꯦꯠ ꯆꯤꯡꯕꯗꯣ ꯑꯁꯨꯃꯥꯏꯅ ꯈꯤꯇꯪꯒ ꯄꯥꯏꯕ ꯇꯦꯛꯈꯤꯗꯣꯏꯅꯦꯕ ꯅꯥꯟꯊꯣꯛꯈꯤꯗꯣꯏꯅꯦꯕ ꯇꯦꯛꯄ ꯍꯥꯏꯗꯤ ꯗꯏꯔꯦ ꯇꯦꯛꯄ ꯅꯠꯇꯦꯀꯣ ꯍꯪ ꯅꯥꯟ ꯊꯣꯛꯄꯗꯣ ꯥꯑꯗꯨꯃꯥꯏ ꯑꯣꯏꯇꯧꯋꯦ ꯇꯧꯋꯦ ꯑꯗꯨꯝ ꯑꯗꯨꯅ ꯑꯗꯨꯝ ꯑꯋꯥꯡ ꯈꯨꯅꯧ ꯇꯥꯅꯅꯦ ꯂꯨꯅꯥ ꯍꯥꯏꯕ ꯀꯩꯅꯣꯝ ꯍꯥꯏꯗꯥꯏꯅꯦ ꯍꯦꯚꯤꯗ꯭ꯌꯨꯇꯤꯒ ꯍꯥꯏꯐꯦꯠ ꯃꯥꯟꯅꯕ ꯄꯤꯛꯄꯗꯣ
ꯑꯥ ꯑꯥ
ꯑꯩ ꯄꯣꯔꯒ ꯑꯋꯥꯡ ꯈꯨꯅꯧꯗ ꯁꯝꯕ ꯆꯠꯇꯣꯏꯅꯦ ꯑꯗꯨꯒ ꯅꯥꯌꯦꯕꯀꯣ ꯑꯗꯨꯗ ꯁꯝꯕꯗ ꯈꯨꯠꯇꯣ ꯄꯥꯏꯊꯣꯛ ꯄꯥꯏꯁꯤꯟ ꯌꯥꯕ꯭ꯔꯅ ꯌꯦꯡꯅꯕ ꯑꯃ ꯊꯥꯏꯅꯒꯤ ꯃꯤꯔꯥꯡ ꯑꯆꯥꯄꯣꯠ ꯆꯥꯍꯧꯕ꯭ꯔꯥ ꯃꯣꯔꯦꯒꯤ
ꯆꯥꯗꯦ
ꯅꯍꯥꯟꯋꯥꯏ ꯑꯃ ꯊꯣꯛꯑꯝꯕ ꯀꯣꯛ ꯀꯕꯣꯛꯅꯦ ꯀꯕꯣ ꯀꯩ ꯀꯥꯕꯣꯛꯅꯣ ꯈꯪꯗꯦ ꯒꯤꯅꯦ ꯆꯤꯅꯤ ꯇꯧꯔꯒ ꯁꯀ꯭ꯋꯥꯔ ꯁꯦꯞꯇ ꯑꯃ ꯌꯣꯜꯂꯝꯕꯗꯣ ꯆꯥꯍꯧꯕ꯭ꯔꯥ
ꯆꯗꯦ
ꯑꯗꯨꯒꯤ ꯇꯥꯏꯞ ꯇꯧꯗꯣꯏꯅꯦꯕꯀꯣ
ꯎꯝ
ꯑꯗꯨ ꯑꯗꯨꯝ ꯅꯛꯇꯦ ꯂꯨꯄꯥ ꯂꯨꯄꯥ ꯄꯤꯑꯕ
ꯃꯇꯝꯗꯨꯗ ꯂꯨꯄꯥ ꯑꯃꯒꯤ ꯚꯦꯂꯨꯁꯦ ꯀꯌꯥꯝ ꯑꯣꯏꯔꯝꯒꯅꯤ
ꯎꯝ ꯆꯥꯎꯁꯨ ꯆꯥꯎꯋꯦ ꯍꯥꯏꯗꯤ ꯃꯤ ꯑꯃꯅ ꯆꯥꯕꯒꯤ ꯑꯗꯨꯝ ꯆꯞ ꯆꯥꯏꯕ ꯑꯗꯨꯗ ꯆꯠꯇꯅꯤ ꯈꯣꯏꯃꯥꯅ ꯈꯨꯅꯧꯒꯤ ꯍꯥꯏꯗꯤ ꯑꯩꯉꯣꯟꯗ ꯁꯤꯕꯤꯕꯗꯣ ꯑꯗꯨꯅ ꯋꯥꯔꯤ ꯀꯩꯀꯥ ꯁꯨꯝ ꯁꯥꯖꯅ ꯅꯦ ꯈꯨꯠꯁꯦ ꯁꯝꯕ ꯇꯥꯛꯇꯣꯏ ꯁꯝꯗꯣꯏꯅꯦꯕ ꯃꯥꯅ ꯑꯩꯉꯣꯟꯗ ꯁꯨꯝ ꯋꯥꯔꯤ ꯁꯥꯔꯒ ꯑꯅꯥꯕ ꯀꯥꯎꯍꯟꯕ ꯍꯥꯏꯇꯥꯔꯦ ꯑꯗꯨ ꯁꯥꯔꯅꯤꯗꯅ ꯑꯗꯨꯃꯥꯏꯅ ꯇꯧꯔꯒ ꯀꯩꯅꯣ ꯇꯧꯗꯣꯏ ꯄꯥꯏꯍꯟꯗꯣꯏꯅꯦ ꯄꯣꯠꯇꯣꯃꯣ ꯑꯗꯨꯗꯨꯒ ꯐꯔꯒ ꯀꯞꯄꯣꯠꯇꯣ ꯑꯃꯨꯛ ꯆꯔꯥ ꯆꯔꯥ ꯍꯜꯂꯛꯇꯦ
ꯑꯩꯗꯤ ꯑꯗꯨꯃꯥꯏꯅ ꯇꯦꯛꯄ ꯈꯣꯠꯄꯗꯤ ꯇꯧꯗꯦ ꯑꯗꯨꯒ ꯑꯩꯅ ꯀꯩꯅꯣ ꯁꯥꯏꯀꯜ ꯊꯧꯔꯛꯄ ꯃꯇꯝꯗ ꯂꯣꯡꯁꯤꯟꯕꯕꯨꯗꯤ ꯌꯥꯎꯒꯔꯦꯕ
ꯊꯧꯅ ꯊꯧꯅ ꯑꯗꯨꯝ ꯂꯣꯡꯉꯕꯅꯦ ꯑꯩꯁꯦ
ꯕꯔꯦꯛ ꯅꯒ ꯊꯤꯟꯗ꯭ꯔꯥ
ꯑꯁ ꯑꯗꯨꯗꯤ ꯊꯤꯂꯛꯇꯦ ꯃꯥ ꯊꯕꯥꯛꯇ ꯌꯩꯁꯤꯟꯕ ꯃꯃꯥꯡꯒꯤ ꯃꯃꯥꯡꯒꯤ ꯍꯦꯟꯗꯜꯂꯅꯤ ꯁꯝꯅꯕꯒꯤ ꯑꯃ ꯌꯥꯎꯋꯤꯗꯅ
ꯑꯗꯨꯒꯤꯗꯨꯗ ꯊꯕꯥꯛꯅ ꯈꯔ ꯌꯩꯁꯤꯟꯕ ꯑꯃꯒ ꯌꯩꯁꯤꯟꯕ ꯑꯗꯩꯗꯤ ꯈꯨ ꯈꯔ ꯀꯥꯏꯕ ꯈꯨꯗ ꯈꯣꯡꯅꯦꯠꯅ ꯈꯔ ꯊꯥꯕꯒꯨꯝꯕ ꯂꯩꯔꯛꯄꯗꯀꯣ
ꯎꯝ
ꯑꯗꯨꯒꯨꯝꯕꯗꯤ ꯊꯣꯛꯑꯦ ꯑꯗꯨꯒ ꯑꯗꯨꯃꯥꯏꯅ ꯏꯊꯟꯗ ꯊꯤꯟꯕ ꯑꯃꯒ ꯊꯤꯟꯕꯗꯨꯗꯤ ꯇꯧꯗꯦ
ꯅꯋꯥꯏ ꯑꯩꯈꯣꯏꯁꯦ ꯁꯥꯏꯀꯟ ꯊꯧꯕꯗ ꯑꯩꯈꯣꯏ ꯁꯤꯗꯒꯤ ꯏꯕꯨꯡ ꯑꯃ ꯀꯣ ꯍꯥꯏꯗꯤ ꯏꯕꯨꯡ ꯍꯥꯏꯁꯦ ꯑꯩꯈꯣꯏ ꯆꯍꯤ ꯑꯃ ꯑꯃ ꯈꯔ ꯍꯦꯟꯅ ꯍꯜꯂꯦꯕꯀꯣ ꯍꯜꯂꯁꯨ ꯑꯃ ꯆꯥꯡ ꯆꯞ ꯃꯥꯟꯅꯅ ꯇꯤꯟꯅꯃꯤꯟꯅꯕꯗꯣ ꯑꯗꯨ ꯑꯣꯏꯌꯦꯕꯀꯣ ꯃꯥꯁꯦ ꯁꯀꯟ ꯊꯧ ꯍꯩꯔꯕꯅꯦ ꯃꯈꯨꯠ ꯊꯥꯗꯣꯛꯑ ꯊꯧꯕ ꯁꯦꯀꯟ ꯕ꯭ꯔꯦꯛꯇꯣ ꯕ꯭ꯔꯦꯛꯀꯤ ꯑꯃ ꯕ꯭ꯔꯦꯛ ꯐꯥꯅꯕ ꯆꯩ ꯑꯃ ꯌꯥꯎꯋꯤꯗꯅ ꯍꯦꯟꯗꯟ ꯅꯠꯇꯕꯗ ꯑꯗꯨꯗꯨꯒꯤ ꯆꯤꯟꯗꯨꯅ ꯊꯤꯜꯂꯤꯅꯦ ꯍꯥꯏꯕ ꯈꯖꯥꯏꯗꯣ ꯐꯥꯎꯗꯣꯛꯏꯅꯦꯕ ꯈꯪꯕ꯭ꯔꯥ ꯍꯧꯖꯤꯠꯐꯧ ꯗꯥꯛ ꯇꯔꯥ
ꯂꯝꯍꯦꯛ ꯍꯥꯏꯗꯤ ꯑꯩꯈꯣꯏ ꯃꯥꯒ ꯑꯩꯒꯁꯦ ꯁꯥꯟꯅꯕꯗ ꯑꯗꯨꯝ ꯃꯇꯊꯩ ꯃꯅꯥꯎꯁꯦ ꯁꯥꯗꯣꯏꯅꯦꯕ ꯑꯉꯥꯡ ꯑꯣꯏꯔꯤꯉꯩꯗ ꯑꯗꯨ ꯑꯗꯨꯝ ꯍꯥꯏꯗꯤ ꯈꯪꯗꯦ ꯅꯍꯥꯟꯋꯥꯏ ꯊꯥꯏꯔꯤꯉꯒꯤ ꯑꯉꯥꯡ ꯃꯆꯥ ꯑꯣꯏꯔꯤꯉꯩꯒꯤ ꯁꯥꯟꯅꯕꯗꯣ ꯁꯥꯔꯤꯒ ꯁꯦꯠꯇꯅ ꯃꯥꯅ ꯅꯨꯄꯥ ꯁꯥꯗꯣꯏꯅꯦ
ꯑꯣ
ꯆ ꯆꯗ
ꯑꯩꯈꯣꯏ ꯑꯗꯨꯃꯥꯏ ꯁꯅꯔ ꯁꯥꯟꯅꯔ
ꯈꯣꯡꯖꯣꯝ ꯄꯛ ꯈꯪꯉꯤꯅ ꯈꯣꯡꯗ ꯂꯣꯈꯠꯂꯒ ꯈꯨꯠꯀꯒ ꯀꯥꯞꯀ ꯑꯣꯜꯂꯒ ꯇꯧꯗꯣ ꯈꯪꯕ꯭ꯔ
ꯑꯩꯈꯣꯏ ꯂꯕ ꯆꯣꯡꯕꯤ ꯅꯠꯇꯕ
ꯗꯕꯔ ꯆꯣꯡꯕꯤ ꯅꯠꯇꯕ ꯈꯣꯡ ꯑꯅꯤꯗꯣ ꯑꯩꯈꯣꯏ ꯈꯣꯡ ꯊꯗꯅ ꯑꯃꯃꯝ ꯇꯧꯔ ꯊꯥꯡꯒꯠꯅ
ꯍꯣꯏ ꯍꯣꯏ ꯍꯣꯏ
ꯑꯗꯨꯃꯥꯏꯅ ꯌꯥꯝ ꯁꯥꯟꯅꯩꯑꯦꯕ ꯑꯩꯈꯣꯏꯗꯤ ꯑꯗꯨ ꯁꯥꯟꯅꯕꯗꯨꯗ ꯍꯧꯖꯤꯛꯀꯤ ꯏꯕꯨꯡꯗꯨꯅꯅꯦ ꯑꯩꯈꯣꯏ ꯆꯦ ꯑꯃ
ꯎꯝ
ꯃꯅꯤꯗꯤ ꯄꯥꯟꯈ꯭ꯔꯦ ꯍꯧꯖꯤꯛꯇꯤ ꯌꯥꯝ ꯄꯥꯔꯇꯤ ꯑꯣꯏꯒꯜꯂꯦꯕꯀꯣ ꯈꯨꯠ ꯌꯥꯝ ꯁꯥꯡꯉꯦꯕ ꯑꯗꯨꯃꯥꯏꯅ ꯈꯨꯠꯁꯦ ꯊꯦꯛꯇꯣꯔꯛꯄꯗ ꯃꯤꯦ ꯈꯦꯌꯥꯇꯣꯏꯅꯤ ꯑ ꯃꯥꯏ ꯃ ꯈ
ꯑ
ꯀ ꯀꯥ ꯑꯗꯩꯗꯤ ꯀꯥꯞ ꯑꯅꯤ ꯀꯥꯞ ꯑꯍꯨꯝꯒ ꯂꯣꯜꯂ ꯀꯥꯟꯗꯗꯤ ꯃꯥꯒꯤ ꯃꯈꯨꯠꯇꯨ ꯃꯊꯛꯇ ꯊꯝꯕꯗ ꯍꯦꯛꯇ ꯈꯨꯠꯁꯥꯝꯅꯦꯕ ꯈꯪꯕ꯭ꯔꯥ ꯑꯗꯨꯅ ꯏꯕꯅꯤ ꯄꯥꯔꯇꯤ ꯑꯣꯏꯕꯅꯤꯅ ꯃꯥꯅ ꯆꯣꯡꯉ ꯍꯧꯖꯤꯛꯀꯤ ꯏꯕꯨꯡꯗꯨꯅ ꯆꯣꯉꯛꯄꯗ ꯃꯥꯗꯤ ꯀꯥꯅ ꯉꯝꯅꯕꯅ ꯆꯣꯡꯖꯕꯗꯣ ꯑꯩ ꯅꯥꯇꯣꯟꯗ ꯈꯣꯡꯕꯥꯥꯡ ꯀꯧꯁꯜꯂꯛꯑꯕ ꯑꯁ ꯑꯗꯨꯗꯒꯤ ꯏ ꯊꯣꯛꯄꯁꯦ ꯅꯥꯍꯤꯤ ꯇꯥꯕꯁꯦ ꯀꯩꯅꯅꯦ
ꯍꯧꯖꯤꯇꯥ ꯑꯗꯨ ꯍꯥꯏꯗꯤ ꯑꯗꯨꯗ ꯑꯗꯨꯃꯥꯏꯅ ꯇꯧꯔꯀꯥꯟꯗ ꯑꯩꯈꯣꯏꯁꯨ ꯌꯥꯝ ꯁꯥꯟꯅꯔꯛꯑꯦꯕ ꯍꯥꯏꯗꯤ ꯀꯥꯞ ꯑꯃꯅꯤꯒ ꯑꯃꯅꯤꯒ ꯑꯗꯨꯃꯥꯏꯅ ꯇꯤꯡꯒ ꯇꯥꯕ ꯀꯥꯡꯕꯨꯁꯤꯗ ꯈꯔ ꯅꯨꯡꯁꯤꯗꯕ ꯀꯥꯡꯕꯨꯁꯤꯅꯒ ꯑꯁꯣꯝꯗꯒ ꯇꯥꯔꯒꯗꯤ ꯏꯁꯃꯥ ꯆꯣꯡ ꯉꯝꯗꯅꯕ ꯀꯥꯏꯅ ꯍꯦꯟꯒꯠꯂꯒ ꯊꯥꯡꯒꯠꯇꯣꯏꯅꯦ ꯈꯣꯡꯒ ꯊꯥꯡꯒꯠꯄ ꯈꯨꯠꯀ ꯊꯥꯡꯒꯠꯄꯁꯦ
ꯍꯣꯏ ꯆꯞ ꯆꯞ ꯀ ꯇꯦ ꯉ
ꯈꯣꯡ ꯑꯅꯤꯒ ꯍꯣꯏ ꯈꯣꯡ ꯑꯅꯤꯒ ꯂꯣꯃꯒꯥꯏꯗꯦ ꯁꯝꯅꯅꯕꯣꯏ ꯁꯝꯅꯗꯕꯣꯏꯒ ꯇꯧꯔꯒ ꯀꯣ
ꯄꯨꯔꯥ ꯁꯤꯅꯕꯅꯦꯒꯥꯏ ꯆꯣꯡꯉꯝꯗꯅꯕꯅꯦꯒꯥꯏ ꯊꯥꯡꯒꯠ ꯊꯦꯡꯅꯤ
ꯎꯝ ꯂꯪ ꯇꯤꯡꯉꯒ ꯂꯪ ꯊꯧꯔꯤꯒꯨꯝꯕ ꯇꯤꯡꯉꯒ ꯁꯥꯟꯅꯕꯗꯣ ꯅꯣꯏꯗꯤ ꯀꯩ ꯍꯥꯏꯔ ꯈꯪꯅꯩ
ꯊꯧꯔꯤꯒꯨꯝꯕ ꯇꯤꯡꯉꯒ ꯁꯥꯟꯅꯕꯅꯦ ꯀꯃꯥꯏꯅ ꯁꯥꯟꯅꯕꯅꯣ
ꯃꯤ ꯑꯅꯤ ꯊꯧꯔꯤ ꯇꯤꯡꯉꯒ ꯄꯥꯔꯇꯤ ꯄꯥꯔꯇꯤ ꯈꯥꯏꯗꯣꯛꯑꯒ ꯑꯩꯈꯣꯏꯗꯤ ꯄꯇꯛ ꯁꯥꯟꯅꯕ ꯍꯥꯏꯌꯦꯕꯀꯣ ꯈꯨꯔꯨ ꯃꯌꯥꯁꯤꯗ ꯈꯨꯔꯨ ꯃꯌꯥꯁꯤꯗꯩ ꯍꯧꯗꯣꯏꯅꯦꯕ ꯊꯧꯔꯤꯌꯦꯜ ꯑꯌꯦꯠ ꯑ ꯈꯨꯨꯝꯃꯤꯠꯇꯒꯤ ꯍꯧ ꯈꯨꯨꯝꯃꯤꯠꯇꯨꯗꯤ ꯄꯥꯡ ꯇꯧꯅꯗꯦ ꯈꯨꯔꯨꯗꯒꯤ ꯍꯧꯔꯦꯕꯀꯣ ꯑꯗꯩꯗꯤ ꯒꯨꯔꯨꯗꯩ ꯍꯧꯔꯅꯤ ꯀꯂꯥ ꯊꯝꯃꯅꯤ ꯐꯥꯏꯀꯜ ꯊꯝꯃꯅꯤ ꯍꯣꯏ ꯀꯣꯛꯇꯣꯡꯒꯤꯀ ꯑ ꯀꯥꯞ ꯑꯣꯜꯂꯒ ꯊꯝꯕꯗꯣ
ꯑꯔꯕ ꯆꯣꯡꯕꯤ ꯍꯥꯏꯌꯦ ꯐꯔꯕ ꯆꯣꯡꯕꯤ ꯍꯥꯏꯌꯦ
ꯑꯩꯈꯣꯏꯗꯤ ꯕꯇꯠ ꯍꯥꯏꯔꯛꯑꯦ
ꯑꯗꯨꯣꯡ ꯑꯩꯈꯣꯏꯒꯤ ꯎꯝ ꯄꯩꯁꯥꯒ ꯈꯪꯒꯅꯤꯄꯣꯅꯤ ꯍꯦꯜꯂꯨ ꯂꯨꯄꯥ ꯑꯃꯃꯝ ꯑꯅꯤꯅꯤ ꯈꯥꯏꯒꯠꯅꯩꯅꯦ ꯑꯗꯨꯒ ꯂꯨꯄꯥ ꯇꯔꯥ ꯀꯨꯟꯒꯤ ꯀꯩꯅꯣꯗꯝ ꯂꯩꯔꯒ ꯁꯥꯟꯅꯔꯤꯅꯦ ꯑꯗꯨꯅ ꯆꯣꯡꯕ ꯀꯥꯟꯁꯨ ꯃꯔꯤꯡ ꯆꯠꯂꯤꯗꯅ ꯑꯗꯨ ꯆꯤꯡꯕ ꯈꯣꯠꯄ ꯇꯧꯔꯛꯄ ꯀꯥꯟꯗꯁꯨ
ꯑ ꯆꯠꯄꯅꯤ
ꯎꯝ ꯑꯗꯨꯝ ꯑꯗꯨ ꯃꯥꯏꯅ ꯇꯧꯉꯁꯅꯦ ꯑꯗꯩꯗꯤ ꯆꯀꯥ ꯆꯣꯡꯕꯤꯒ ꯍꯥꯏꯅ ꯁꯥꯟꯅꯕꯗꯣ ꯈꯪꯕ꯭ꯔꯥ
ꯑꯗꯗꯒꯤꯗꯤ ꯍꯧꯖꯤꯛꯀꯤ ꯏꯆꯦ ꯑꯃ ꯑꯩꯅ ꯈꯨꯠ ꯃꯈꯨꯠ ꯌꯥꯝ ꯁꯥꯡꯉꯦ ꯍꯥꯏꯕꯗꯣ ꯏꯕꯥꯅꯤꯗꯤ ꯄꯥꯔꯇꯤ ꯑꯗꯨꯝ ꯑꯣꯏꯗꯣꯏꯅꯦꯕ ꯍꯥꯏꯗꯤ ꯈꯪꯗꯦ ꯏꯕꯥꯅꯤꯉꯣꯟꯗ ꯆꯅꯥꯕꯒꯤ ꯑꯗꯨꯝ ꯑꯣꯏꯣꯏꯗꯣꯏꯅꯦ ꯈꯨꯂꯣꯛꯄꯤ ꯁꯥꯟꯅꯔꯦꯗꯅ ꯍꯥꯏꯗꯤ ꯈꯨꯂꯣꯛꯄꯤꯗꯔ ꯁꯥꯟꯅꯩꯕ ꯅꯣꯏꯗꯤ ꯀꯃꯥꯏ ꯁ
ꯈꯨꯂꯣꯛꯄꯤꯁꯦ ꯑꯩꯈꯣꯏꯗꯤ ꯃꯑꯣꯡ ꯃꯑꯣꯡ ꯂꯩꯌꯦ ꯍꯥꯏꯗꯤ ꯈꯨꯠꯄꯥꯏ ꯑꯃꯈꯛ ꯑꯣꯏꯔꯒꯁꯨ ꯁꯥꯟꯅꯕ ꯑꯗꯩꯗꯤ ꯎꯠꯂꯣꯛꯄ ꯉꯝꯕꯈꯩꯅ ꯎꯄꯥꯏ ꯑꯣꯏꯔꯒ ꯁꯥꯟꯅꯕ
ꯅꯨꯡ ꯃꯌꯥꯝꯒꯤꯅꯤꯗꯅ ꯅꯨꯡ ꯃꯌꯥꯝꯅ ꯠꯇꯕꯤꯗ ꯁꯥꯟꯅꯕꯗ ꯑꯩꯈꯣꯏꯗꯤ ꯇꯔꯨꯛ ꯂꯧꯕꯤ ꯍꯥꯏꯕꯀꯣꯨꯛ ꯇꯔꯨꯛ ꯆꯥꯛ
ꯃꯉꯥ ꯃꯉꯥꯔꯣꯝ ꯆꯥꯛ ꯍꯥꯏꯏꯅ ꯃꯉꯥꯛ ꯁꯥꯟꯟꯅꯗ꯭ꯣꯏꯅꯤ
ꯎꯝ ꯍꯥꯏꯗꯤ ꯇꯔ ꯂ ꯇꯔꯛꯇꯣ ꯆꯗꯦꯅꯦ ꯇꯔ ꯎꯛꯇꯣ ꯍꯥꯏꯗꯤ ꯐꯤꯛꯁꯀ ꯊꯝꯗꯣꯏꯅꯦꯕ ꯂꯣꯏꯔꯀꯥꯟꯗ ꯄꯥꯟꯁꯤꯟ ꯑꯣꯛꯄꯅ ꯑꯣꯛꯅꯕꯗꯣ ꯈꯝꯕ
ꯍꯣꯏ ꯍꯣꯏ ꯍꯣꯏ
ꯑꯗꯨꯒꯗꯣ ꯑ ꯈ ꯃꯥꯅ ꯇꯔꯨꯛ ꯇꯔꯨꯛꯇ ꯑꯗꯨꯝ ꯑꯣꯛ ꯑꯗꯣ ꯑꯩꯈꯣꯏꯅ ꯑꯗꯨꯝ ꯀꯥꯗꯣꯏꯩ ꯐꯝꯃꯨꯠ ꯂꯦꯞꯄꯨꯒ ꯇꯧꯅꯍꯟꯗꯣꯏꯅꯦ ꯑꯗꯩ ꯀꯦꯔꯣꯝ ꯁꯥꯟꯅꯕꯗꯤ ꯍꯩꯇꯦꯕꯀꯣ ꯑꯩꯗꯤ ꯇꯁꯦꯡꯅ
ꯍꯣꯏ ꯅ ꯑꯃꯨꯛ ꯀꯩꯅꯣ ꯁꯥꯟꯅꯔꯑꯦ ꯃꯔꯨꯝ ꯃꯔꯨꯝ ꯀꯣꯕꯤ ꯁꯥꯟꯅꯔꯛꯑꯦ
ꯃꯔꯝ ꯀꯣꯃꯤꯗꯤ ꯄꯥꯛꯁꯔꯗꯦ
ꯀꯟ ꯇꯔꯨꯛ ꯀꯨꯟ ꯃꯔꯤꯗ ꯀꯩꯅꯣ ꯇꯧꯔꯒ ꯀꯣ ꯃꯔꯤꯗ ꯃꯉꯥꯗ ꯇꯧꯕꯅꯦꯕ ꯎꯝ ꯀꯣꯃꯂꯤ ꯑꯣꯏ ꯃꯥꯜꯂꯦ ꯇꯧꯕꯗꯣ ꯑꯗꯨꯒ ꯃꯄꯤꯗꯨꯅ ꯍꯥꯏꯗꯤ ꯃꯄꯤꯅꯤ ꯀꯥꯏꯅ ꯑꯗꯨꯗꯅ ꯃꯁꯤꯡꯁꯤ ꯍꯦꯟꯅ ꯍꯥꯞꯇꯣꯏꯅꯦꯕ ꯀꯃꯔꯅꯤꯁꯣ ꯇꯥꯕ꯭ꯔꯥ ꯇꯕ꯭ꯔꯣ
ꯇꯥꯏ
ꯑꯥ ꯑꯗꯨꯒꯤ ꯃꯄꯤꯒꯥꯏꯅꯕꯗꯣ ꯈꯪꯗ꯭ꯔꯣ
ꯈꯔꯦ
ꯃꯄꯤꯅꯦꯒꯥꯏꯅ ꯇꯧꯅꯔꯒ ꯀꯣꯝ ꯑꯃꯗꯅ ꯃꯔꯨꯗꯨꯣ ꯃꯁꯤꯡ ꯈꯜꯂꯒ ꯍꯥꯞꯄꯤꯔ ꯈꯪꯉ
ꯈꯪꯗꯦ ꯃꯔꯨꯝ ꯀꯣꯝꯕꯤꯗꯤ ꯄꯥꯛ ꯁꯥꯟꯅꯔꯛꯇꯦ ꯑꯗꯣꯝꯅꯦ
ꯁꯨꯝ ꯁꯨꯝ ꯁꯨꯝ ꯌꯦꯟꯊꯣꯛꯑꯀꯥꯟꯗ ꯁꯤ ꯀꯥꯡꯉꯁꯤ ꯆꯥꯔꯦ ꯁꯤ ꯀꯥꯡꯉꯁꯤ ꯆꯥꯔꯦ ꯀꯥꯏꯅ ꯇꯧꯔꯒ ꯅ ꯇꯥꯄꯤꯒꯅ ꯎꯝ
ꯑꯗꯨꯒ ꯑꯗꯨꯃꯥꯏꯅꯔ
ꯑꯣ ꯑꯗꯒꯤ ꯀꯩꯅꯣꯗꯤ ꯁꯥꯟꯅꯕ ꯀꯩ ꯌꯦꯡꯒ ꯁꯥꯟꯅꯕ ꯃꯆꯤꯟ ꯃꯅꯥꯎ ꯀꯩ ꯌꯦꯡꯒꯥ ꯍꯥꯏꯅꯕꯗꯣ
ꯍꯥꯏꯥꯏꯇꯒ ꯣꯟ ꯂꯤ ꯁꯅꯅꯕ
ꯍꯩ ꯑꯗꯨ ꯁꯇꯪ ꯁꯥꯟꯅꯕꯒꯤ ꯇꯥꯏꯞꯇ ꯁꯥꯟꯅꯕꯅꯤ ꯑꯇꯁꯅ ꯃꯥꯥꯏ ꯇ ꯁꯇꯪ ꯁꯅꯥ ꯍꯥꯏꯔ ꯇꯦ ꯑꯗꯨꯁꯅꯥ ꯍꯥꯏ ꯇꯔꯦ ꯁꯇꯪ ꯁꯅꯥꯅꯕꯍꯤꯔ
ꯎꯝ ꯈꯣꯏꯗꯥ ꯍꯣꯏꯗꯤ ꯌꯥꯝ ꯁꯥꯟꯅꯕꯅꯦ ꯃꯩ ꯇꯥꯅꯒ ꯌꯦꯛꯑꯒ
ꯍꯣꯏ ꯂꯩꯕꯥꯛꯅꯒ ꯌꯦꯛꯑꯒꯁꯨ ꯅ ꯑꯩꯈꯣꯏꯠꯆꯦꯛꯒ ꯑꯩꯒ ꯑꯗꯩꯗꯤ ꯀꯩ ꯌꯦꯟꯁꯤꯅꯅ ꯀꯩꯁꯤꯅ ꯑꯅꯤ ꯑꯣꯏꯔꯒ ꯍꯥꯏꯗꯤ ꯃꯆꯥ ꯃꯆꯥꯗꯨꯅ ꯑꯃꯃꯝ ꯆꯥꯝꯃꯉꯥꯝꯉꯥ ꯊꯝꯗꯅꯦꯕ ꯆꯥꯝꯃꯉꯥ ꯃꯔꯤꯅꯦꯕ ꯆꯥꯝꯃꯉꯥ ꯃꯔꯤꯗꯤ ꯁꯤꯛꯁꯇꯤ ꯅꯠꯇ꯭ꯔꯥ
ꯎꯝ
ꯑꯗꯨꯃꯥꯏꯅ ꯊꯝꯃꯒ ꯁꯤꯛꯁꯇꯤꯗꯨꯅ ꯉꯁꯥꯏꯒꯤ ꯀꯩꯅꯦꯅ ꯊꯝꯃꯤꯕ ꯀꯩꯅꯣ ꯑꯅꯤꯁꯦ ꯆꯠꯐꯝꯗ ꯍꯥꯏꯂꯣꯏꯗꯣꯏꯅꯦꯕ ꯍꯧꯖꯤꯛꯀꯤ ꯀꯩꯅꯣꯒꯤꯁꯤꯗ ꯌꯦꯛꯑꯒ ꯑꯗꯨꯒꯤꯗꯣ ꯑꯩꯈꯣꯏꯅ ꯑꯟꯗ꯭ꯔꯣ ꯆꯠꯂꯨꯕꯗꯨꯗ ꯂꯩꯔꯝꯃꯦꯕꯀꯣ ꯅꯨꯅꯨꯡꯄꯥ ꯑꯃꯅ ꯌꯦꯛꯑꯒ
ꯎꯝ
ꯑꯩꯈꯣꯏ ꯃꯦꯗꯥꯝꯅ ꯅꯪꯕꯨ ꯁꯤ ꯈꯪꯕ꯭ꯔꯅꯦ ꯑ ꯈꯪꯉꯤꯅꯤ ꯑꯩꯈꯣꯏ ꯁꯥꯟꯅꯔꯛꯏꯦ ꯑꯉꯥꯡ ꯑꯣꯏꯔꯤꯉꯩꯗ ꯁꯤꯃ ꯁꯨꯃꯥꯏꯅ ꯇꯧꯔꯒꯅ ꯀꯩ ꯌꯦꯟ ꯀꯧꯕꯅꯤ ꯁꯨꯃꯥꯏꯅ ꯇꯧꯔꯒꯅ ꯃꯆꯤꯟ ꯃꯅꯥꯎ ꯍꯥꯏꯕꯅꯦ ꯑꯗꯨꯒ ꯁꯥꯟꯅꯕꯅꯦ ꯈꯣꯠꯄꯅꯦꯅꯀꯣ ꯑ ꯃꯣꯏ ꯑꯃꯨꯛ ꯑꯣꯖꯥ ꯋꯥꯈꯪꯍꯝꯗꯧ ꯍꯥꯏꯅ ꯃꯣꯏꯗ ꯂꯤꯗꯕ ꯅꯠꯇꯦ ꯑꯣꯖꯥꯏ ꯀꯩꯅꯣꯒꯤ ꯕꯦꯁ ꯅꯠꯇ꯭ꯔꯥ ꯑꯗꯨꯝ ꯑꯣꯏꯕ ꯈꯪꯉꯝꯗꯦꯕ ꯑꯩꯈꯣꯏ ꯁꯥꯟꯅꯔꯛꯏꯅꯦ
ꯑꯗꯣ ꯍꯧꯖꯤꯛꯀ ꯑꯉꯥꯡꯗꯤ ꯀꯩꯅꯣ ꯍꯥꯏꯕꯣ ꯈꯪꯉꯣꯏꯗꯕꯅꯦꯕ ꯅ꯭ꯔ ꯈꯪꯈꯤꯗ꯭ꯔꯅꯦ ꯎ